ꯍ ꯇꯥꯏꯌꯦꯌꯦ ꯀꯗꯧꯔꯤꯅ
ꯑꯩꯗꯤ ꯍꯤꯞꯄꯒ ꯂꯩꯌꯦꯦ
ꯑꯥ ꯅꯉꯥꯏꯅ
ꯆꯥꯛ ꯆꯥꯛꯆꯥꯄ ꯆꯠꯂꯅꯤ ꯍꯥꯏꯁꯨ
ꯑꯥ ꯑꯣꯥ ꯍꯧꯖꯤꯛꯇ ꯆꯥꯛꯆꯥꯥ ꯇꯣꯛꯇ ꯉꯥꯏꯔꯤ ꯑꯩꯁꯨ
ꯀꯩ ꯌꯦꯟꯁꯥꯡ ꯆꯥꯒꯦ
ꯃꯁꯤ ꯕꯤꯐꯀꯤ ꯃꯔꯤꯟ
ꯍꯥꯎꯕ꯭ꯔꯥꯅꯦ ꯅꯣꯏꯍꯥꯎꯕ ꯉꯥꯛꯇ ꯆꯥꯔꯒ ꯂꯩꯌꯦ
ꯑꯁ ꯈꯪꯗꯦꯗ ꯍꯧꯕ꯭ꯔꯥ ꯍꯧꯥꯎꯇꯕ꯭ꯔꯥ ꯉꯁꯤꯗꯤ ꯌꯥꯝ ꯍꯥꯎꯇꯦ ꯑꯕꯣꯛꯅ ꯊꯣꯡꯕꯅꯦꯕ
ꯎꯝ
ꯍꯥꯡꯇꯦꯛ ꯈꯨꯍꯥꯎꯗꯕ ꯑꯃ
ꯀꯃꯥꯏꯅ
ꯍꯪꯗꯦ ꯏꯆꯝ ꯆꯃꯒ ꯌꯥꯝ ꯍꯥꯎꯗꯦ
ꯅꯣꯏꯒꯤ ꯐꯦꯟ ꯃꯈꯣꯟꯁꯤꯗꯤ
ꯍꯣꯏ ꯌꯥꯝ ꯆꯥꯏꯑ ꯑꯗꯨꯒꯤ ꯄꯦꯟꯗꯣ ꯑꯗꯨꯝ ꯎꯉ ꯂꯩꯔꯦ ꯄꯥꯏ ꯂꯩꯇꯦ꯫
ꯀꯩ ꯆꯥꯗꯣꯏꯅꯣ ꯉꯁꯤꯗꯤ
ꯑꯁ ꯃꯣꯏꯒꯤ ꯄ꯭ꯌꯨꯗꯣ ꯑꯗꯨꯝ ꯆꯥꯗꯣꯏꯅꯦ ꯑꯁ ꯇꯜꯂꯦꯍꯦ ꯍꯥꯎꯗꯕꯅꯦꯕ ꯄꯥꯏ ꯂꯩꯇꯦ ꯑꯗꯨꯕꯨꯁꯨ
ꯑꯣꯏꯔꯝꯅꯤ ꯑꯣꯏꯔꯝꯅꯤ
ꯄꯨꯡ ꯑꯅꯤ ꯇꯥꯕ ꯀꯥꯟꯗ ꯆꯠꯇꯣꯏꯅꯦ
ꯑꯥ
ꯍꯧꯖꯤꯛꯇꯤ ꯀꯩ ꯀꯩꯗꯧꯔꯒ
ꯍꯧꯖꯤꯛ ꯀꯌꯝꯗ ꯇꯧꯗꯦ ꯏꯃꯅꯕꯤ ꯑꯍ ꯋꯥꯏꯇꯩꯔꯤꯌꯦ ꯃꯅ
ꯎꯝ ꯑꯗꯨꯑꯃꯥ ꯗꯨꯗꯤ
ꯑꯃꯥꯗꯣ ꯉꯁꯤ ꯑꯌꯨꯛꯇ ꯆꯠꯈ꯭ꯔꯦ
ꯃꯥꯏꯀꯥꯗꯗꯤ ꯌꯥꯝ ꯅꯨꯡꯉꯥꯏꯍꯦ ꯈꯔꯕꯨꯗꯤ ꯑꯗꯨꯝ ꯅꯨꯡꯉꯥꯏꯈꯤ
ꯎꯝ
ꯍꯥꯥ
ꯍꯥꯥ
ꯀꯦꯕꯥꯛ
ꯑꯗꯨꯝ ꯐꯖ ꯐꯖꯅ ꯆꯠꯈꯤꯕ꯭ꯔꯥ ꯅꯠꯇ꯭ꯔꯒ ꯀꯃꯥꯏꯅ ꯇꯧꯒꯦ
ꯑ ꯐꯖꯅ ꯐꯖꯅ ꯁꯛꯀꯦ ꯍꯥꯏꯕ ꯇꯥꯔꯦꯗꯅ ꯀꯩꯕꯨ ꯍꯥꯏꯔꯨꯔꯅꯤ
ꯎꯝ
ꯀꯦ ꯀꯦ ꯇꯧꯔꯤꯅꯣ ꯅꯪꯅ
ꯑꯩꯗꯤ ꯀꯝ ꯄ ꯇꯥꯎꯗꯦ ꯑꯁꯤꯁꯦ ꯑꯩꯒꯤ ꯑꯩꯒꯤ ꯂꯦꯞꯇꯣꯞꯁꯦ ꯁꯦꯝꯕꯅꯦꯕ ꯁꯦꯝꯕ ꯌꯥꯗꯕꯒꯤ ꯑꯩ ꯉꯁꯥꯏꯗꯒꯤ ꯁꯦꯝꯃꯒ ꯂꯩꯕꯅꯦ ꯁꯦꯝꯕ ꯌꯥꯗꯕꯒꯤ ꯑꯩ ꯑꯁꯤ ꯅꯣꯏ ꯀꯣꯜ ꯇꯧꯔꯒ ꯂꯩꯕꯅꯦ ꯑꯩ ꯌꯥꯝ ꯇꯜꯂꯦꯗ ꯑꯩ ꯊꯕꯛ ꯅꯞꯊꯕ ꯑꯃ ꯑꯃ ꯔꯣꯜ ꯑꯃ ꯌꯥꯝꯕꯅꯦ
ꯀꯃꯥꯏꯅ ꯇꯧꯗꯣꯏꯅꯣ ꯈꯪꯗꯦ
ꯈꯪꯗꯗ
ꯅꯃꯥꯟꯅꯕꯤꯗꯤ ꯁꯤꯖꯤꯟꯅꯗ꯭ꯔꯣ ꯍꯥꯏꯕꯤꯗ꯭ꯔꯣ
ꯀꯩꯅꯣ
ꯑꯁꯤꯁꯦ ꯅꯃꯥꯟꯗꯕꯤꯖꯥꯏꯟꯗꯣ ꯇꯟꯒꯅꯣ ꯍꯥꯏꯌꯣꯅꯦ
ꯎꯝ ꯃꯤꯉ ꯇꯟꯗꯨꯁꯨ
ꯑꯣ ꯑꯗꯕꯨꯗꯤ ꯇꯂꯗꯤ ꯎꯄꯥꯏ ꯂꯩꯇꯅ
ꯍꯣꯏ ꯍꯣꯏ ꯃꯥ ꯄꯂꯁꯦ ꯄꯂꯆꯦ
ꯑ ꯑꯒꯣꯁꯨ ꯑꯗꯨꯝ ꯃꯥꯗꯣ ꯊꯕꯛ ꯃꯄꯥꯟꯗ ꯆꯠꯅꯤꯡꯕ ꯃꯥꯜꯂꯦ
ꯑꯣ ꯑꯣꯏꯕ
ꯎꯝ ꯑꯗꯨ ꯅꯪꯉꯣꯟꯗ ꯍꯥꯏꯕꯤꯌꯣ ꯍꯥꯏꯌꯦ
ꯁꯨꯃꯥꯏꯔꯥꯡ ꯀꯣꯜꯔꯛ ꯀꯩ ꯍꯥꯏꯕꯅꯦꯕ ꯍꯌꯦꯡ ꯍꯌꯦꯡ ꯑꯣꯏꯅ ꯀꯣꯜ ꯇꯧꯔꯛꯀꯦꯀꯣꯅ ꯍꯥꯏꯌꯦ
ꯎꯝ ꯑꯩꯅ ꯑ ꯃꯉꯣꯟꯗ ꯍꯥꯡꯉꯣꯑꯣ ꯅꯣꯏꯒꯀꯣ ꯑꯗꯨꯝ ꯂꯩꯃꯤꯟꯅꯧ ꯅꯀꯥꯏꯕ ꯑꯩꯅ
ꯎꯝ
ꯎꯝ ꯍ ꯎꯪꯗꯦ ꯑꯩꯉꯣꯟꯗ ꯃꯥꯅ ꯑ ꯍꯥꯏꯕꯤꯌꯣ ꯍꯥꯏꯕ ꯑꯁ ꯃꯊꯟꯇ ꯍꯥꯏꯖꯋꯣ ꯍꯥꯏꯕ
ꯌꯥꯗꯤ ꯌꯥꯅꯤꯗ ꯍꯪꯦꯗ ꯑꯗꯨ ꯑꯣꯏꯔꯁꯨ ꯑꯁꯤ ꯆꯦꯟꯅꯥꯏꯗ ꯅꯠꯇꯕ ꯗꯦꯜꯂꯤꯗꯅ ꯁ꯭ꯀꯣꯞ ꯈꯔꯗꯤ ꯌꯥꯝꯃꯦꯕꯀꯣ
ꯎꯝ
ꯗꯦꯜꯂꯤꯗ ꯆꯪꯉꯒ ꯃꯥꯅ ꯂꯥꯏꯔꯤꯛꯀꯤꯁꯨ ꯀꯟꯇꯤꯅ꯭ꯌꯨ ꯇꯧꯕ ꯌꯥꯔꯦ ꯑꯇꯣꯞꯄꯁꯨ ꯇꯧꯕ ꯌꯥꯏꯑꯕ ꯑꯗꯣ ꯍꯥꯞꯆꯦꯟ ꯍꯥꯏꯗꯤ ꯇꯦ ꯏꯁꯀꯣꯞꯁꯦ ꯈꯔ ꯄꯤꯛꯑꯦꯕ
ꯎꯝ
ꯊꯋꯥꯏꯁꯦ ꯌꯥꯝ ꯋꯥꯏꯅꯍ ꯇꯃꯣꯁꯤ ꯌꯥꯝ ꯋꯥꯏ ꯋꯥꯏ ꯋꯥꯏ ꯏꯃꯥ ꯉꯁꯤ ꯀꯣꯜ ꯇꯧꯔꯛꯀꯅꯤꯗꯤ ꯍꯥꯏꯌꯦ ꯑꯗꯨ ꯀꯃꯥꯏꯅ ꯇꯧꯕ꯭ꯔꯥ ꯈꯪꯗꯦ
ꯎꯝ ꯍꯣꯏ ꯑꯗꯨꯝ ꯐꯖ ꯐꯖꯅ ꯍꯥꯏꯕꯤꯌꯨꯗ
ꯍꯣꯏ ꯍꯣꯏ
ꯑꯗꯣ ꯍꯣ ꯑꯩꯅ ꯀꯩ ꯍꯥꯏꯒꯦ ꯍꯥꯏꯕꯅꯣ ꯀꯥꯎꯈ꯭ꯔꯤꯃꯣ
ꯌꯥꯒꯤꯦ ꯇꯧꯅꯣ
ꯎꯝ ꯀꯩꯅꯣ ꯑꯩꯅꯣ ꯍꯥꯏ ꯉ ꯑꯩꯅ ꯍꯥꯏꯒꯦ ꯇꯧꯔꯒ ꯀꯧꯈ꯭ꯔꯦ
ꯍꯥ
ꯑꯩꯅ ꯍꯥꯏꯒꯦ ꯇꯧꯔꯒ ꯀꯧꯈ꯭ꯔꯦ ꯍꯥꯏꯕ ꯑꯗꯨꯕꯨ ꯃꯥꯅ ꯂꯩꯔꯗꯤ ꯅꯣꯏꯒꯤ ꯀꯥꯁꯦ ꯌꯥꯝ ꯅꯥꯟꯗꯣꯏꯅꯦ ꯃꯥꯗꯤ ꯑꯗꯨꯝ ꯁꯦꯡꯕꯅꯦ
ꯍꯧꯖꯤꯛꯁꯨ ꯌꯥꯝ ꯅꯥꯜꯂꯦ ꯀꯩꯅꯣꯈꯣꯏꯗꯤ
ꯍꯥꯏꯗꯤ ꯃꯥꯗꯣ ꯌꯥꯝ ꯃꯣꯠꯄ ꯄꯥꯝꯗꯕꯅꯦ ꯍꯥꯏꯕ ꯑꯩꯅ ꯍꯥꯏꯗꯤ
ꯀꯝꯄ꯭ꯂꯦꯟ ꯌꯥꯃ ꯇꯂꯦ
ꯈꯪꯗꯦ ꯑꯗꯨꯒꯨꯝꯕꯗꯨꯗꯤ ꯑꯩꯁꯨ ꯈꯪꯗ꯭ꯔꯣꯏ
ꯑꯗꯨꯗ ꯌꯦꯡꯕ ꯇꯥꯔꯦꯗꯅ
ꯎꯝ
ꯌꯦꯡꯅꯕ ꯇꯥꯔꯦ ꯌꯦꯡꯅꯕ ꯇꯥꯔꯦ ꯃꯥ ꯃꯥꯁꯇꯔ ꯂꯣꯏꯔꯕꯣ
ꯍꯟꯗꯛ ꯂꯣꯏꯈ꯭ꯔꯅꯤ ꯑꯗꯨꯒꯤ
ꯀꯩꯗꯧ ꯃꯥ ꯃꯥꯁꯇꯔ ꯂꯣꯏꯔꯗꯤ ꯀꯩꯒꯤ ꯊꯕꯛ ꯇꯧꯒꯦ ꯇꯧꯔꯤꯅꯣ ꯃꯥꯅ
ꯑꯗꯨ ꯃꯥꯁꯇꯔ ꯂꯣꯏꯔꯅꯤ ꯑꯗꯣ ꯍꯧꯖꯤꯛ ꯃꯥꯁꯇꯔ ꯂꯣꯏꯔꯒ ꯃꯥꯅ ꯍꯥꯏꯗꯤ ꯊꯥ ꯀꯩꯅꯣ ꯂꯩꯕ ꯀꯥꯟꯗꯗꯤ ꯑꯗꯨꯝ ꯃꯥꯁꯨ ꯊꯕꯛ ꯇꯧꯁꯔꯥ ꯍꯥꯏꯕ ꯑꯇꯤ ꯃꯥꯁꯨꯝ ꯊꯕꯛ ꯇꯧꯁꯤꯔꯥ ꯅꯠꯇ꯭ꯔꯒ ꯃꯣꯏꯅ ꯈꯨꯟꯗ ꯆꯠꯁꯤꯔꯅ ꯍꯥꯏꯕꯀꯣ ꯑꯁ ꯈꯨꯟꯗ ꯆꯄꯕꯨꯗꯤ ꯈꯨꯟꯗ ꯆꯠꯄꯗꯤ ꯅꯨꯡꯉꯥꯏ ꯌꯥꯗꯕꯅꯦ ꯎꯝ ꯀꯩꯅꯣ ꯊꯕꯛ ꯇꯧꯑꯣ ꯑꯩꯅ ꯍꯥꯏꯕ ꯑꯗꯨꯒꯤꯅꯤꯗ
ꯑ ꯍꯣꯏ ꯊꯕꯛ ꯇꯧꯔꯒꯅꯦ ꯍꯥꯏꯗꯤ ꯁ꯭ꯀꯨꯜꯗꯒꯨꯝꯕ ꯂꯩꯔꯒ ꯑꯗꯨꯝ ꯅꯦꯠ ꯑꯦꯛꯖꯥꯝ ꯊꯥꯕ ꯑꯇꯣꯞ ꯑꯇꯣꯞꯄ ꯁꯨ ꯑꯗꯨꯝ ꯇꯧꯕꯗꯣ ꯑꯗꯨꯅ ꯍꯦꯟꯅ ꯐꯩꯌꯦ ꯃꯥꯅ ꯀꯣꯄꯔꯦꯠꯇ ꯆꯪꯉꯗꯤ ꯀꯣꯄꯔꯦꯠꯇꯨꯗꯤ ꯐꯨꯜ ꯇꯥꯏꯝꯒꯨꯝꯕꯅꯦꯕꯀꯣ ꯑꯇꯣꯞꯄ ꯇꯧꯅꯤꯡꯉꯥꯏꯗꯣꯞ ꯀꯩꯅꯣ ꯇꯧꯗꯕꯅꯦ ꯄꯦꯁꯦꯁ ꯁ ꯌꯥꯝꯕꯅꯦ ꯋꯥꯁꯨ ꯋꯥꯕꯅꯦꯕ ꯑꯗꯨ ꯁꯨꯔꯛꯄꯗꯤ ꯁ꯭ꯀꯨꯜꯗ ꯂꯩꯔꯗꯤ ꯑꯗꯨꯝ ꯃꯔꯤ ꯄꯥꯝꯕꯁꯨ ꯐꯪꯉꯕ ꯁ꯭ꯀꯨꯜꯗ ꯑꯣꯏꯅ ꯐꯩꯌꯦ
ꯎꯝ ꯃꯥꯁꯣ ꯄꯤ ꯑꯩꯆ ꯗꯤ ꯇꯧꯅꯤ ꯃꯥꯂꯦ
ꯑꯝ
ꯑꯗꯨ ꯑꯩ ꯃꯉꯣꯟꯗ ꯑꯃꯨꯛꯀ ꯍꯥꯏꯗꯣꯏꯅꯦ ꯍꯣꯔꯦꯟ
ꯍꯣꯏ ꯑꯗꯨꯅ ꯍꯦꯟꯅ ꯐꯩꯌꯦ ꯍꯥꯏꯗꯤ ꯃꯥꯅ ꯀꯣꯄꯔꯦꯠꯇ ꯆꯥꯡꯈ꯭ꯔꯗꯤ ꯀꯣꯄꯔꯦꯒꯨꯝꯗꯗꯤ ꯋꯥꯁꯨ ꯋꯥꯕꯅꯦꯕ ꯃꯇꯝ ꯈꯖꯤꯛ ꯈꯛꯇꯒꯤ ꯇꯧꯒꯦ ꯍꯥꯏꯔꯒ ꯑꯗꯨꯝ ꯇꯧꯈꯤꯕꯗꯣ ꯑꯌꯥꯝꯕꯁꯨ ꯌꯥꯎꯋꯦꯕꯀꯣ
ꯎꯝ
ꯑꯗꯨꯒꯗꯒꯤ
ꯅꯣꯏ ꯑꯣꯖꯦꯟꯒꯤ ꯔꯤꯖꯥꯜꯠ ꯊꯣꯛꯇ꯭ꯔꯤꯕꯣ ꯍꯥꯏꯁꯦ
ꯁꯦꯂꯦꯛ ꯇꯧꯗ꯭ꯔꯕ
ꯁꯦꯂꯦꯛ ꯇꯧꯗ꯭ꯔꯦ
ꯎꯝ
ꯑꯁ ꯅꯨꯉꯥꯏꯇ‌‌ꯦ ꯍ‌ꯦ
ꯍꯣꯏ ꯁꯤꯕꯗꯨꯅꯦ ꯋꯥꯔꯤꯗꯣ
ꯎꯝ ꯑꯗꯨꯗꯤ ꯀꯃꯥꯏꯅ ꯇꯧꯗꯣꯏꯕꯃꯣ ꯑꯇꯣꯞꯄꯗ ꯑꯃꯨꯛꯀ ꯀꯩꯅꯣ ꯇꯧꯗꯣꯏꯔꯥ
ꯑꯇꯣꯞꯄꯗ ꯑꯃꯨꯛꯀ ꯇ꯭ꯔꯥꯏ ꯇꯧꯗꯣꯏꯅꯦ
ꯎꯝ ꯇꯧꯑꯣ ꯍꯣꯏ ꯇ꯭ꯔꯥꯏ ꯇꯧꯑꯣ ꯃꯥ ꯑꯗꯨꯝ ꯑꯃ ꯑꯅꯤ ꯆꯠꯄ ꯀꯥꯟꯗ ꯑꯁꯦꯡꯕꯗꯤ ꯃꯥꯗꯣ ꯑꯇꯣꯞꯄꯗ ꯍꯦꯟꯅ ꯍꯥꯟꯅ ꯆꯠꯂꯒ ꯃꯥꯅ ꯍꯦꯟꯅ ꯊꯕꯛ ꯇꯧꯅꯤꯡꯕ ꯃꯐꯝꯗ ꯀꯣꯟꯅ ꯆꯠꯇꯣꯏꯅꯦ ꯃꯗꯣ ꯑꯗꯨꯃꯥꯏꯅ ꯇꯧꯔꯗꯤ ꯈꯔ ꯍꯥꯏꯗꯤ ꯃꯥꯒꯤ ꯑꯦꯛꯁꯄꯤꯔꯤꯌꯦꯟꯁ ꯂꯩꯒꯅꯤꯕ
ꯑꯩ ꯁꯤꯒꯤꯗꯃꯛꯇ ꯍꯥꯏꯕꯅꯦꯕꯀꯣ ꯑꯗꯨ ꯑꯣꯏꯔꯁꯨ ꯑꯩꯈꯣꯏ ꯀꯝꯄꯅꯤꯅ ꯍꯥꯟꯅ ꯐꯣꯔꯆꯨꯟꯠꯀꯤ ꯄꯤꯈꯤꯕꯗ ꯏꯟꯇ꯭ꯔꯚ꯭ꯌꯨꯒꯤ ꯀꯧꯔꯛꯄꯗ ꯑꯗꯨꯒꯤ ꯑꯗꯨꯝ ꯇꯧꯈ꯭ꯔꯦꯕ ꯑꯩꯗꯤ ꯑꯇꯣꯞꯄ ꯑꯥꯔꯋꯥꯟ ꯑꯥꯔꯁꯤꯑꯦꯝꯒꯨꯝꯕ ꯑꯦꯖꯤꯑꯦꯁ ꯀꯨꯝꯕ ꯑꯇꯣꯞꯄꯗ ꯍꯥꯟꯅ ꯇ꯭ꯔꯥꯏ ꯇꯧꯍꯟꯅꯤꯡꯗ꯭ꯔꯦꯕ
ꯑꯗꯨꯅ ꯑꯍꯣꯏ ꯑꯗꯨꯃꯥꯏ ꯇꯧꯗꯤ ꯇꯧꯗꯣꯏꯅꯦ
ꯎꯝ ꯑꯩꯁꯨ ꯑꯥꯔꯋꯥꯟ ꯑꯥꯔꯁꯤꯑꯦꯝꯗ ꯇ꯭ꯔꯥꯏ ꯇꯧꯔꯨꯔꯕ ꯃꯇꯨꯡꯗ ꯑꯗꯨꯝ ꯑꯦꯛꯁꯄ꯭ꯔꯤꯌꯦꯟꯁ ꯈꯖꯤꯛꯇꯗꯤ ꯂꯩꯗꯅ ꯑꯗꯨꯒꯤ ꯁꯤꯗ ꯑꯃꯨꯛꯀ ꯇꯧꯕꯅꯦꯕ
ꯎꯝ ꯃꯊꯪꯗꯗꯤ ꯑꯗꯨꯃꯥꯏ ꯇꯧꯗꯣꯏꯅꯦ ꯀꯥꯏꯗ‌ꯦꯗ
ꯃꯥꯅꯤ ꯀꯥꯏꯗ‌ꯦ ꯀꯥꯏꯗ‌ꯦ ꯀ‌ꯦꯝ ꯀꯥꯏꯗ ꯗ‌ꯣꯏꯁꯨ ꯁ‌ꯦꯂꯦ ꯎꯝ ꯑꯗꯨꯑꯣꯏꯔꯁꯨ ꯁꯦꯂꯦꯔꯤꯁꯦ ꯀꯩꯅꯣ ꯇꯧꯋꯦ ꯄꯤꯛꯑꯦꯕꯀꯣ ꯑꯇꯣꯞꯄꯗꯗꯤ
ꯎꯝ
ꯐ꯭ꯔꯦꯁ꯭ꯔꯒꯤ ꯑꯗꯨꯒꯤ ꯑꯗꯨ ꯀꯤꯖꯕ ꯋꯥꯅꯤ ꯇꯟꯕ ꯋꯥꯅꯤ
ꯎꯝ ꯅꯣꯏ ꯍꯧꯖꯤꯛ ꯂꯩꯕ ꯀꯥꯒ ꯚꯥꯔꯥꯗꯣ ꯂꯤꯁꯤꯡ ꯇꯔꯨꯛꯀ ꯆꯥꯝꯃꯉꯥꯅꯦꯀꯣ
ꯍꯣꯏ ꯃꯥꯅꯦ
ꯎꯝ ꯌꯥꯏꯗ ꯀꯣ
ꯑꯁ ꯈꯪꯗꯦꯗ ꯌꯥꯕ꯭ꯔꯥ ꯌꯥꯗꯕ꯭ꯔꯥ
ꯀꯩꯒꯤ
ꯍꯩ ꯋꯥꯏꯅ‌ꯦꯍ‌ꯦ
ꯅꯨꯡꯉꯥꯏꯇꯕ꯭ꯔꯣ ꯍꯥꯏꯁꯦ ꯅꯣꯏ ꯂꯩꯐꯝꯗꯣ
ꯎꯝ
ꯅꯨꯉꯥꯏꯇꯦ
ꯏꯁꯤꯡ ꯅꯨꯡꯉꯥꯏꯇꯦ
ꯑꯁ ꯑꯗꯨꯗꯤ ꯇꯜꯂꯦꯍ‌ꯦ
ꯏꯁꯤꯡꯗꯣ ꯅꯨꯡꯉꯥꯏꯇꯦ ꯅꯨꯡꯉꯥꯏꯇꯦ ꯅꯨꯡꯉꯥꯏꯇꯦ
ꯑꯗꯨꯗꯤ ꯏꯁꯤꯡ ꯅꯣꯏꯅ ꯂꯩꯕ꯭ꯔꯥ ꯅꯠꯇ꯭ꯔꯒ ꯀꯃꯥꯏ ꯇꯧꯗꯣꯏꯅꯣ
ꯑ ꯏꯁꯤꯡꯕꯨꯗꯤ ꯂꯩꯗ‌ꯦꯗ ꯃꯣꯏꯅ ꯑꯗꯨꯝ ꯄꯤꯌꯦꯗ
ꯑꯗꯨꯗꯤ ꯌꯥꯏꯅ ꯑꯗꯨꯕꯨ ꯏꯁꯤꯡ ꯂꯩꯇꯕ ꯃꯐꯝꯁꯦ ꯌꯥꯝ ꯋꯥꯗꯤ ꯋꯥꯕ ꯖꯥꯠꯅꯤ